ꯍꯜꯂꯣ
ꯇꯥꯏꯀꯣ
ꯑꯣ ꯍꯣꯏ ꯅꯪꯗꯤ ꯇꯥꯕ꯭ꯔꯥ ꯑꯩꯒꯤ ꯈꯣꯟꯁꯦ
ꯑꯣ ꯇꯥꯏꯅ ꯅꯪꯒꯤ ꯏꯁꯄꯤꯀꯥꯔ ꯂꯣꯏꯔꯝꯒꯅꯤ
ꯑꯩꯁꯨ ꯒ꯭ꯌꯥꯟ ꯇꯥꯗ꯭ꯔꯦ ꯀꯟꯅ ꯀꯟꯅꯗꯤ ꯉꯥꯡꯕꯅꯦ ꯑꯗꯣ ꯍꯜꯂꯣ
ꯅ ꯍꯧꯖꯤꯛ ꯇ꯭ꯨꯁꯟ ꯁꯠꯇ꯭ꯔꯥ ꯃꯌꯥꯝ ꯂꯥꯎꯑꯣꯅ
ꯎꯝ ꯑꯩꯔ
ꯇ꯭ꯨꯁꯟ ꯑꯌꯨꯛꯀ ꯅꯨꯡꯊꯤꯜꯗ ꯌꯥꯎꯕ꯭ꯔꯣ ꯑꯅꯤꯗ
ꯑꯣ ꯑꯩꯁꯤꯀꯣ ꯍꯟꯗꯛꯇꯤ ꯂꯧꯗꯔꯦ ꯂꯥꯁ ꯏꯌꯔ ꯐꯥꯎ ꯂꯧꯔꯝꯃꯦꯕꯀꯣ ꯃꯃꯥꯡ ꯆꯍꯤ ꯐꯥꯎ ꯂꯧꯋꯦ ꯑꯗꯣ ꯍꯟꯗꯛꯁꯦ ꯑꯩ ꯑꯩꯒꯤ ꯂꯥꯏꯔꯤꯛꯇꯨꯒ ꯆꯥꯟꯅꯔꯛꯇꯕ ꯍꯥꯏꯁꯔ ꯑꯩꯁꯨ ꯑꯩꯒꯤ ꯀꯣꯂꯦꯖꯇꯣ ꯂꯥꯞ ꯄꯅꯤꯅꯀꯣ ꯋꯥꯏꯑꯦꯕ ꯅꯨꯡꯇꯤꯒꯤ ꯆꯠꯇꯕ ꯌꯥꯗꯕꯒꯤ ꯆꯠꯀꯅꯤ ꯎꯝ ꯑꯗꯨꯒꯤ ꯑꯩ ꯋꯥꯔꯦ ꯍꯟꯗꯛꯇꯤ ꯇꯣꯛꯑꯒꯦ ꯍꯥꯏꯅ ꯑꯗꯨꯝ ꯑꯗꯨꯕꯨ ꯑꯗꯨꯝ ꯄꯥꯔꯠ ꯇꯥꯏꯝ ꯖꯣꯕ ꯀꯔꯤ ꯍꯥꯏꯁꯤꯔꯥ ꯗꯦꯂꯤ ꯋꯦꯖꯦꯁꯀꯨꯝꯕ ꯑꯗꯨꯝ ꯂꯩꯅꯀꯣ ꯃꯔꯛ ꯃꯔꯛꯇ ꯑꯗꯨꯝ ꯇꯧꯕ ꯌꯥꯕꯒꯨꯝꯕꯗ ꯑꯗꯨꯝ ꯇꯧꯋꯦ ꯁꯨꯇꯤꯒꯨꯝꯕ ꯂꯩꯔꯗꯤꯀꯣ
ꯍꯣꯏ
ꯍꯟꯗꯛ
ꯍ ꯂꯥꯏ ꯑꯗꯨꯝ ꯂꯥꯏꯅꯗꯤ ꯇꯥꯎꯕꯗꯗꯤ ꯅꯨꯡꯉꯥꯏꯌꯦꯅ ꯑꯦꯛꯁꯄꯤꯔ꯭ꯌꯦꯟꯁꯀꯤꯁꯨ ꯐꯥꯏ
ꯎꯝ ꯅꯪꯗꯤ ꯂꯧꯗꯕ꯭ꯔꯥ ꯎꯝ ꯅꯪꯗꯤ ꯇꯨꯏꯁꯟ ꯂꯧꯗꯕ꯭ꯔꯣ ꯍꯟꯗꯛ
ꯑꯣꯔꯤꯁꯇꯥ ꯑꯩꯗꯤ ꯑꯗꯨꯝ ꯀꯣꯆꯤꯡ ꯂꯥꯎꯔꯒ ꯂꯔꯤꯛ ꯄꯥꯔꯒ ꯂꯩꯕꯅꯤꯗ
ꯑꯣ ꯑꯣ ꯑꯣ
ꯀꯔꯤꯝꯇ ꯇꯥꯎꯗꯕꯤꯗ ꯑꯁ ꯕꯣꯜ ꯍꯦꯛ ꯍꯥꯎꯔꯛꯄꯒꯦ ꯂꯔꯤꯛ ꯄꯥꯕꯗꯁꯨ ꯀꯨꯏꯈ꯭ꯔꯦ ꯄꯥꯗꯕ
ꯎꯝ
ꯕꯣꯜꯒ ꯂꯣꯏꯔꯒ ꯍꯥꯎꯔꯅꯤ ꯑꯃꯨꯛꯀ
ꯍ
ꯕꯣ ꯂ
ꯎꯝ ꯑꯗꯣ ꯀꯩꯅꯣꯝꯃ ꯍꯪꯒꯦ ꯅꯪꯁꯦ ꯐꯤꯁꯥ ꯐꯤ ꯁꯥꯕꯒꯨꯝꯕꯗꯤ ꯍꯩꯕ꯭ꯔꯥ ꯍꯥꯏꯕꯗꯤ ꯑꯩꯈꯣꯏꯅ ꯐꯤ ꯁꯥꯕ ꯐꯤ ꯁꯥꯕꯖꯥꯇꯣ ꯈ꯭ꯋꯥꯡꯒꯤ
ꯑ ꯖꯦꯔꯣ
ꯖꯦꯔꯣ ꯅꯣꯂꯦꯖ
ꯑ ꯈꯪ ꯅꯪꯗꯤ ꯍꯥꯏꯕ꯭ꯔꯥ
ꯗꯤ ꯍꯩꯕ꯭ꯔ ꯍꯩꯇꯦꯗ ꯑꯩꯕꯨꯗꯤ ꯑꯗꯨꯒꯨꯝꯕꯗꯤ ꯑꯉꯥꯡ ꯑꯣꯏꯔꯤꯉꯩꯗꯀꯣ ꯏꯕꯣꯛꯅ ꯇꯝꯕꯤꯕ ꯁꯥꯔꯒ ꯇꯧꯕꯕꯨꯗꯤ ꯌꯥꯝ ꯇꯧꯔꯝꯃꯦꯕꯀꯣ
ꯑꯗꯨꯅꯦ ꯑꯗꯣ ꯍꯧꯖꯤꯛꯇꯤ ꯌꯣꯟꯕ ꯌꯥꯕꯒꯤ ꯇꯧꯕꯗꯗꯤ ꯇꯧꯕ ꯍꯩꯇꯦꯕꯀꯣ
ꯍꯣꯏ ꯑꯩꯁꯨ ꯑꯉꯥꯡ ꯑꯣꯏꯔꯤꯉꯩꯗ ꯍꯣꯏ ꯕꯣꯕꯣꯛꯅ ꯁꯦꯝꯕꯤꯌꯦꯕꯀꯣ ꯔꯦꯗ ꯀꯂ꯭ꯔꯗ ꯀꯣ ꯑꯩ ꯇꯥꯎꯔꯀꯥꯟꯗ ꯕꯕꯣꯛꯅ ꯏꯃꯥꯗ ꯍꯥꯏꯌꯦ ꯍꯥꯏ ꯑꯩ ꯑꯉꯥꯡ ꯑꯣꯏꯔꯤꯉꯩꯗ ꯊꯕꯥꯛꯇꯗꯤ ꯃꯥ ꯌꯥꯔꯣꯏ ꯑ ꯍꯦ ꯃꯇꯥꯎ ꯂꯩꯌꯦ ꯑꯗꯨꯒ ꯃꯃꯥꯅ ꯑꯗꯨꯝ ꯍꯥꯏꯔꯛꯄꯅꯤ ꯅꯪꯅ ꯕꯕꯣꯛꯅ ꯍꯥꯏꯕꯗ ꯆꯨꯝꯃꯦ ꯆꯨꯝꯃꯦꯅꯀꯣ ꯗꯨꯝ ꯉꯥꯡꯅꯤ ꯅꯣꯛꯅꯤꯡꯕꯀꯣ
ꯑꯗꯣ ꯅꯣꯏꯒꯤ ꯅꯃꯈꯣꯏꯗꯤ ꯑꯗꯨꯝ ꯇꯧꯕ ꯍꯩꯔꯝꯒꯅꯤꯅꯀꯣ
ꯃꯃꯥꯗꯤ ꯍꯥꯏꯕꯗꯤ ꯍꯥꯏ ꯍꯣꯏ ꯑꯗꯨꯒ ꯃꯥꯗꯤ ꯃꯁꯥ ꯁꯣꯟꯕꯅꯤꯅꯀꯣ
ꯑꯣ
ꯗꯨꯝ ꯇꯥꯎꯗꯦꯗ ꯑꯗꯨꯝ ꯂꯩꯕꯨꯗꯤ ꯂꯥꯏꯒꯅꯤ ꯍꯥꯏꯕꯗꯤ ꯃꯥ ꯑꯗꯨꯝ ꯇꯧꯅꯤꯡꯕꯗꯣ ꯑꯗꯣ ꯃꯥꯅ ꯇꯧꯅꯤꯡꯕ ꯀꯥꯟꯗ ꯀꯌꯥꯁꯝ ꯃꯁꯥꯒ ꯀꯥꯟꯕ ꯀꯥꯟꯗ ꯃꯔꯛ ꯃꯔꯛ ꯈꯛꯇ ꯑꯗꯨꯝ ꯇꯥꯎꯔꯒ ꯂꯥꯏꯌꯦ ꯃꯥꯁꯦ
ꯎꯝ
ꯐꯤꯗꯤ ꯁꯥꯕ ꯅꯨꯡꯉꯥꯏ ꯍꯥꯏꯌꯦ ꯍꯥꯏꯕꯗꯤ ꯍꯣꯡꯕꯒꯤ ꯑꯗꯨꯒ ꯐꯅꯦꯛꯀꯨꯝꯕꯗꯤ ꯃꯥꯗꯤ ꯁꯣꯟꯕꯅꯤꯅꯀꯣ ꯇꯥꯝꯒ ꯋꯥꯠꯂꯤ
ꯑꯣ ꯑꯗꯣ ꯍꯛ
ꯑꯩꯁꯨ ꯍꯥꯏꯅꯤꯡꯉꯤ ꯍꯥꯏꯕꯗꯤ ꯅꯨꯄꯤ ꯁꯨꯃꯥꯏꯅ ꯍꯥꯏꯕꯗꯣ ꯑꯩꯗꯤ ꯄꯥꯝꯃꯦ꯫ ꯅꯨꯄꯤꯒꯤ ꯃꯒꯨꯟ ꯑꯃ ꯂꯩꯔꯦ ꯑꯦ ꯇꯥꯝꯃꯁꯨ ꯈꯪꯗꯦ ꯑꯩꯁꯦ ꯀꯔꯤꯔ ꯈꯪꯗꯦ ꯑꯗꯨꯒ ꯇꯧꯁꯨ ꯇꯧꯅꯤꯡꯗꯕ ꯑꯗꯨꯝ ꯇꯥꯎ ꯍꯥꯎꯔ ꯇꯨꯝꯅꯤꯡꯕ ꯍꯥꯎꯅꯤ ꯑꯩꯁꯦ ꯌꯣꯟꯅꯤꯡꯒ ꯑꯗꯨ ꯌꯣꯟꯅꯤꯡꯗꯣ ꯁꯨꯃꯥꯏ ꯑꯗꯨꯝ ꯇꯧꯔꯒ ꯂꯩꯅꯤ꯫
ꯎꯝ
ꯇꯨꯝꯅꯤꯡ ꯕꯣꯔꯤꯡꯒ ꯆꯨꯕꯒ ꯈꯪꯗꯦ꯫ ꯑꯥ ꯃꯤ ꯑꯃꯅ ꯍꯥꯏꯔꯛꯄꯗꯨꯗꯤ ꯑꯁ ꯌꯦꯡꯂꯉꯒ ꯄꯥꯝꯃꯦ ꯑꯩꯁꯨ ꯁꯨꯃꯥꯏꯅ ꯍꯥꯏꯅꯤꯡꯉꯦꯕꯀꯣꯅ ꯑꯩ ꯑꯥ ꯅꯍꯥꯟꯗꯤ ꯇꯝꯕꯅꯦ ꯑꯗꯣ ꯑꯁ ꯍꯩꯇꯦ ꯑꯗꯨ ꯀ꯭ꯔꯣꯆꯦꯠꯁꯨ ꯏꯟ ꯅꯤꯅꯦꯗ ꯇꯝꯍꯜꯂꯦ ꯈꯪꯗ꯭ꯔꯦ꯫ ꯎꯝ ꯅꯣꯀꯅꯤꯡꯑ ꯇꯨꯄꯤ ꯑꯃ ꯇꯥꯎꯁꯦꯡꯅ ꯇꯥꯎꯔꯀꯥꯟꯗ ꯑꯁ ꯃꯁꯥꯛ ꯑꯃ ꯊꯣꯛꯂꯛꯄ ꯀꯅ ꯅꯣꯛꯅꯤꯡꯕꯀꯣ꯫ ꯑꯗꯨ ꯃꯦꯇꯦꯔꯤꯌꯦꯜꯁ ꯂꯣꯏ ꯂꯥꯏꯔꯀꯥꯟꯗ ꯂꯤꯁꯤꯡ ꯑꯃꯒ ꯁꯨꯔꯒ ꯂꯩꯔꯥꯛꯄꯅꯦꯕ꯫ ꯑꯗꯨꯒ ꯍꯩꯇꯕ ꯃꯃꯥꯅ ꯄꯩꯁꯥ ꯄꯥꯝꯃꯨꯔꯤ꯫ ꯑꯩꯉꯣꯟ ꯑꯗꯨꯒ ꯄꯩꯁꯥꯗꯣ ꯐꯤꯔꯣꯟꯒꯨꯝꯕ ꯑꯇꯣꯞꯄ ꯁꯀꯦꯟ ꯍꯦꯟꯒ ꯈꯥꯜꯗꯤ ꯅꯪ ꯑ ꯌꯥꯝꯃꯗꯤ ꯂꯥꯎꯕ ꯌꯥꯒꯅꯤ ꯌꯨꯝꯗ ꯁꯦꯠꯅꯤꯡꯉꯥꯏꯒꯨꯝꯕꯗꯤꯅ ꯑꯗꯨꯝ ꯐꯥꯒꯤ ꯇꯧꯔꯒ ꯑꯩꯕꯨꯀꯣ ꯑꯗꯨ꫰ꯅꯤꯅꯦ ꯅꯤꯅꯦꯗꯤ ꯍꯥꯏꯌꯦꯕ ꯅꯦ ꯑꯃ ꯂꯩꯌꯦꯕꯀꯣ ꯑꯗꯨꯗ ꯂꯣꯏ ꯄꯤꯊꯣꯛꯈ꯭ꯔꯦ
ꯑꯣ ꯑꯣ ꯑꯣ ꯑꯗꯣ ꯃꯣꯏꯅ ꯍꯥꯏꯕꯁꯦ ꯈ꯭ꯋꯥꯡꯒꯤ ꯐꯤꯒꯨꯝꯕ ꯁꯥꯕꯁꯨ ꯏꯁꯥ ꯌꯥꯝ ꯁꯣꯛ ꯁꯣꯛꯑꯦ ꯍꯥꯏꯌꯦꯀꯣ ꯏꯃꯥꯟꯅꯕꯤ ꯈꯣꯏ ꯇꯥꯑꯣꯕꯗꯣ ꯈ꯭ꯋꯥꯡꯒꯤ ꯐꯅꯦꯛꯀꯨꯝꯕ ꯁꯥꯕꯗꯣ
ꯍꯣꯏ
ꯑꯩꯈꯣꯏ ꯑꯗꯨꯝꯕꯗꯣ ꯑꯥ ꯑꯗꯨꯝ ꯌꯥꯝ ꯎꯝ ꯅꯥꯒꯜꯂꯦ ꯍꯥꯏꯌꯦꯕ ꯏꯁꯥꯒꯨꯝꯕꯁꯦ ꯑꯗꯨꯕꯨ ꯌꯥꯝ
ꯍꯣꯏ ꯍꯣꯏ ꯍꯣꯏ ꯑꯁ ꯇꯥꯎꯑꯣꯅꯦ ꯃꯤꯠꯀ ꯁꯣꯛꯑꯦ ꯍꯥꯏꯕꯅꯦ꯫
ꯎꯝ ꯏꯃꯥꯟꯅꯕꯤꯗꯣ ꯅꯨꯡꯉꯥꯏꯇꯦ ꯍꯥꯏꯅ ꯈ꯭ꯋꯥꯡꯗ ꯕꯦꯜ ꯒꯨꯝꯕ ꯍꯥꯞꯄ ꯖꯥꯗꯣ ꯇꯧꯋꯦꯕ ꯃꯥ ꯍꯥꯏꯕꯗꯤ ꯃꯣꯏꯗꯤ ꯀꯨꯏꯅ ꯐꯝꯃꯦꯗꯅ ꯀꯨꯏꯅ ꯐꯝꯕꯅꯤꯅ ꯋꯥꯏ ꯍꯥꯏꯅ
ꯍꯣꯏ
ꯑꯁ ꯑꯈꯣꯏꯗꯤ ꯍꯩꯇꯦꯗ ꯎꯝ ꯑꯈꯣꯏꯗꯤ ꯍꯩꯇꯕꯅꯤꯅ ꯃꯔꯨꯞ ꯄꯤꯁꯥ ꯊꯥꯔꯒ ꯑꯗꯨꯝ ꯂꯩꯔꯦ꯫ ꯍꯧꯖꯤꯛ ꯇꯝꯃꯁꯨ ꯀꯣꯛ ꯆꯪꯗꯕꯅꯤꯅꯀꯣ ꯎꯝ ꯃꯔꯨꯞ ꯄꯤꯁꯥ ꯇꯧꯔꯒ ꯑꯗꯨꯝ
ꯎꯝ ꯍꯥꯏꯗ꯭ꯔꯁꯨ ꯄꯩꯁꯥ ꯂꯩꯔꯗꯤ ꯐꯥꯕ ꯑꯁ ꯑꯃꯨꯛ ꯍꯥꯏꯗꯕꯤꯗ ꯂꯩꯔꯦ ꯑꯃꯨꯛꯀ ꯄꯩꯁꯥ ꯂꯩꯗꯔꯗꯤꯀꯣ꯫
ꯎꯝ
ꯃꯤꯒ ꯁꯦꯠꯄꯗꯨ ꯑꯗꯨꯝ ꯌꯦꯡꯉꯒ ꯂꯩꯕ ꯇꯥꯔꯦ꯫ ꯏꯁꯥ ꯂꯥꯏꯔꯗꯤ ꯐꯦ ꯌꯥꯝ ꯇꯥꯡꯉꯤꯗꯅ ꯑꯩꯈꯣꯏꯒꯤ ꯐꯅꯦꯛꯁꯤꯡꯗꯤ꯫
ꯇꯥꯡꯉꯦ ꯇꯥꯡꯉꯦ꯫
ꯌꯥꯝ ꯇꯥꯡ ꯇꯥꯡꯈ꯭ꯔꯦ꯫
ꯅꯣꯏꯔꯣꯝꯗ ꯀꯌꯥ ꯌꯥꯎꯕ꯭ꯔꯥ ꯐꯅꯦꯛꯇꯣ꯫
ꯐꯅꯦꯛ ꯈꯪꯗꯦ ꯑꯗꯨꯕꯨꯗꯤ꯫ ꯑꯩꯗꯤ ꯑꯐꯥꯎ ꯂꯩ ꯗꯦ ꯃꯃꯥꯅ ꯑꯗꯨꯝ ꯑꯩꯈꯣꯏ ꯏꯆꯦ ꯏꯆꯦꯒꯥꯛ ꯅꯕꯥꯅꯤꯅ ꯑꯗꯨꯝ ꯇꯧꯔꯛꯄꯅꯤ ꯑꯩꯗꯤ ꯈꯪꯗꯦ꯫ ꯈꯨꯟꯗ ꯌꯥꯝ ꯍꯥꯏꯕ ꯑꯃ ꯂꯩꯕꯀꯣ꯫
ꯎꯝ꯫
ꯁꯥꯕ ꯑꯁ ꯃꯥꯒꯤ ꯐꯥꯕꯦꯛꯗꯤ꯫ ꯑꯩꯈꯣꯏ ꯑꯩ ꯑꯩꯈꯣꯏꯅ ꯑꯩꯅ ꯃꯃꯥꯗ ꯑꯇꯣꯞꯄꯒꯤ ꯃꯔꯨꯞ ꯇꯥꯎꯒꯅꯨ ꯑꯗꯨꯒꯤ ꯈꯛꯇ ꯇꯥꯎꯕꯤꯌꯨꯅ꯫ ꯑ ꯃꯃꯥꯒꯤ ꯁꯥꯏꯇꯁꯨ ꯃꯣꯏꯒ ꯌꯥꯝ ꯑ ꯀꯔꯤ ꯍꯥꯏꯁꯤꯔ ꯌꯥꯝ ꯅꯛꯅꯩꯌꯦ꯫ ꯃꯥꯒꯤ ꯃꯆꯟꯅꯨꯄꯤꯒꯨꯝꯕꯅꯤꯕ ꯑꯈꯣꯏꯒꯤ ꯄꯨꯄꯨꯒ꯫ ꯄꯨꯄꯨꯒꯤ꯫ ꯕꯥꯕꯥꯒ ꯑꯈꯣꯏꯒ ꯄꯣꯛꯃꯤꯟꯅꯕ ꯁꯤꯡꯅꯦꯕ꯫ ꯑꯇꯣꯞꯄꯒꯤ ꯂꯥꯎꯒꯅꯨ ꯃꯥꯒꯤ ꯂꯥꯎꯑꯣꯅ꯫ ꯑꯇꯣꯞꯄ ꯁꯦꯠꯄ ꯅꯨꯡꯉꯥꯏ
ꯑꯣ꯫
ꯑꯗꯨꯝ ꯁꯥꯕꯗꯣ ꯂꯤꯠꯄ ꯅꯨꯡꯉꯥꯏꯕꯗꯣ꯫ ꯐꯅꯦꯛꯁꯤꯡꯗꯣ ꯑꯗꯨꯝ ꯇꯥꯎꯋꯦꯕ ꯆꯞ ꯆꯥꯅ ꯃꯥꯗꯤ ꯈꯪꯔꯒ ꯑꯗꯨꯝ ꯇꯧ ꯊꯣꯛꯄꯒꯤ ꯑꯗꯨꯝ ꯁꯤꯠꯄ ꯅꯨꯡꯉꯥꯏ ꯑꯇꯣꯞꯄꯗꯤ ꯑꯁ ꯅꯨꯡꯉꯥꯏꯇꯦꯅ꯫
ꯎꯝ꯫
ꯑꯗꯨ ꯅꯨꯄꯤ ꯑꯗꯨꯝ ꯆꯍꯤ ꯍꯧꯔꯛꯄꯗꯒꯤ ꯀꯤ ꯃꯔꯨꯞ ꯃꯌꯥꯝ ꯂꯥꯛꯀꯅꯤ ꯃꯉꯣꯟꯗꯀꯣ ꯑꯇꯣꯞꯄ ꯈꯨꯟꯗꯒꯤꯁꯨ ꯀꯣ꯫ ꯃꯥꯗꯤ ꯌꯥꯝ ꯍꯥꯏꯌꯦꯕꯒꯤ ꯕꯤꯖꯤ ꯌꯥꯝ ꯇꯥꯎꯕꯅꯦ꯫
ꯎꯝ ꯎꯝ꯫
ꯐꯤꯒ ꯂꯥꯏꯕ ꯃꯇꯝ ꯂꯩꯇꯦ ꯍꯥꯏꯕꯅꯤ ꯃꯔꯨꯞ ꯌꯥꯝ ꯃꯥꯟꯕꯒꯤ ꯃꯉꯣꯟꯗ꯫
ꯑꯣ꯫ ꯑꯗꯣ ꯃꯣꯏ ꯃꯤꯅ ꯍꯥꯏꯕꯅꯦ ꯐꯤ ꯁꯥꯕ ꯃꯤꯁꯦ꯫ ꯈ꯭ꯋꯥꯡꯒꯤ ꯐꯤ ꯁꯥꯕ ꯈꯪꯗꯦ ꯃꯣꯏꯁꯦ ꯃꯣꯏꯒꯤ ꯐꯅꯦꯛ ꯂꯩꯇꯦ ꯍꯥꯏꯌꯦ꯫ ꯃꯤꯒꯤ ꯑꯗꯨꯝ ꯇꯧꯔꯒ ꯂꯩꯕꯗ ꯃꯣꯏ ꯃꯁꯥꯒꯤ ꯂꯩꯇꯦ ꯍꯥꯏ꯫
ꯍꯣꯏ ꯃꯥꯁꯨ ꯍꯥꯏꯔꯛꯄꯅꯦ ꯑꯗꯨꯗꯣ꯫ ꯅꯣꯏ ꯐꯅꯦꯛ ꯍꯦꯛ ꯂꯥꯏꯇ꯭ꯔꯦ ꯃꯤꯒꯤ ꯑꯗꯨꯝ ꯇꯥꯎꯔꯒ ꯂꯥꯏꯕꯒꯤꯀꯣ꯫ ꯃꯥꯒꯤ ꯃꯆꯥꯅꯨꯄꯤꯁꯨ ꯍꯥꯏꯕꯅꯤ꯫ ꯐꯅꯦꯛ ꯁꯦꯠ ꯅꯤꯡꯉꯥꯏ ꯑꯃꯇ ꯌꯥꯎꯗꯦꯅ꯫ ꯑꯁ ꯃꯔꯨꯞ ꯌꯥꯝ ꯃꯥꯟꯕꯒꯤꯀꯣ ꯆꯍꯤ ꯑꯃꯗ ꯀꯔꯤ ꯍꯥꯏꯁꯤꯔ ꯑꯥ꯫ ꯁꯥꯕꯗꯣ ꯅꯪꯗꯕ ꯃꯤꯌꯥꯝꯁꯨ ꯂꯩꯌꯦꯅ ꯍꯥꯏꯕꯅꯦ꫰꫰
ꯑꯣ꯫
ꯈꯨꯟ ꯈꯨꯟ ꯑꯃꯗ ꯑꯇꯣꯞꯄꯗꯁꯨ ꯑꯗꯨꯝ ꯃꯤ ꯌꯥꯝ ꯂꯥꯛꯑꯦ꯫ ꯑꯩꯉꯣꯟꯗꯗꯤ ꯍꯥꯏꯕꯒꯤ ꯀꯣ ꯂꯤꯠꯄꯁꯨ ꯃꯥꯒꯤ ꯅꯨꯡꯉꯥꯏꯕꯒꯤ꯫
ꯎꯝ꯫ ꯃꯣꯏ ꯍꯩꯕꯁꯤꯡꯗꯨꯗꯤ ꯌꯥꯝ ꯐꯕ ꯑꯗꯨꯕꯨ ꯑꯩꯈꯗꯤ ꯎꯄꯥꯏ ꯂꯩꯇꯕ ꯑꯗꯨ ꯑꯗꯨꯝ ꯂꯩꯔꯦ ꯑꯩꯈꯣꯏꯔꯣꯝꯗꯗꯤ꯫ ꯂꯤꯁꯤꯡ ꯃꯔꯤꯒ ꯆꯥꯃꯉꯥꯗꯒꯤ ꯍꯧꯋꯦ ꯅꯣꯏꯗꯗꯤ ꯀꯌꯥ ꯇꯧꯕ꯭ꯔꯥ꯫
ꯑꯩꯈꯣꯏꯗꯁꯨ ꯁꯨꯃꯥꯏꯅ ꯇꯧꯔꯝꯕꯁꯨ ꯌꯥꯏ ꯑꯩꯗꯤ ꯈꯪꯕꯗꯤ ꯈꯪꯗꯦ ꯑꯗꯨ ꯄꯩꯁꯥꯁꯦ ꯀꯌꯥ ꯀꯌꯥꯅꯣ ꯍꯥꯏꯕꯗꯨꯗꯤ꯫
ꯎꯝ ꯂꯤꯁꯤꯡ ꯃꯔꯤꯕꯨꯗꯤ ꯑꯣꯏꯔꯝꯕꯅꯦ ꯑꯗꯣ ꯍꯟꯗꯛ
ꯍꯣꯏ ꯍꯣꯏꯔꯥꯝꯒꯅꯤ ꯍꯣꯏ ꯇꯥꯡꯉꯦꯗꯤ ꯈꯥꯡꯉꯦ ꯇꯥꯡꯉꯦ ꯇꯥꯡꯉꯦꯅ ꯍꯥꯏꯕꯒꯤꯀꯣ
ꯎꯝ
ꯃꯁꯤꯡ ꯀꯔꯤ ꯀꯌꯥ ꯀꯌꯥꯅꯣꯗꯤ ꯈꯪꯗꯦ
ꯑꯗꯨꯕꯨ ꯑꯁ ꯂꯩꯗꯕꯁꯨ ꯌꯥꯗ
ꯐꯅꯦꯛ ꯑꯣ ꯑꯩ ꯑꯩꯈꯣꯏꯒꯤ ꯗ꯭ꯔꯦꯁꯅ ꯍꯦꯟꯅ ꯐꯖꯩ ꯃꯤ ꯑꯇꯣꯞꯄꯒ ꯀꯝꯄꯦꯌꯔ ꯇꯥꯧꯔꯗꯤꯀꯣ
ꯎꯝ
ꯑꯩꯈꯣꯏꯒꯤꯅ ꯍꯦꯟꯅ ꯄꯥꯝꯃꯤ ꯃꯤ ꯃꯌꯥꯝ ꯃꯤ ꯈꯔꯗꯤ ꯄꯥꯝꯅꯦꯅ ꯑꯇꯣꯞꯄꯅ ꯐꯖꯩꯌꯦꯦꯅ ꯍꯥꯏꯌꯦꯗꯅ ꯑꯩꯗꯤ ꯑꯩꯈꯣꯏꯒꯤ ꯐꯤꯔꯣꯜꯗ ꯐꯖꯩ ꯑꯩꯗꯤ
ꯎꯝ
ꯑꯗꯣ ꯅꯪ ꯂꯤꯛꯀꯨꯝꯕꯗꯤ ꯁꯥꯕ ꯍꯩꯕ꯭ꯔꯣ ꯂꯤꯛꯀꯨꯝꯕ ꯈꯪꯗꯦ ꯅꯥꯆꯣꯡꯒꯨꯝꯕ ꯈꯪꯗꯦ ꯍꯟꯗꯛꯀꯥꯟ ꯁꯥꯟꯅꯩꯗꯅ ꯑꯗꯨꯁꯨ
ꯑ ꯁꯥꯁꯨ ꯁꯥꯗꯦ ꯁꯨꯝ ꯁꯥꯗꯦ ꯑꯗꯨꯒꯨꯝꯕꯗꯤ ꯍꯥꯏꯕꯁꯨ ꯌꯥꯏꯗ ꯑꯗꯨꯁꯨ ꯁꯥꯗꯗ
ꯎꯝ
ꯑꯁ ꯏꯃꯥꯟꯅꯕꯤ
ꯏꯃꯥꯟꯅꯕꯤ ꯍꯥꯏꯕ ꯂꯥꯢ ꯍꯣ ꯍꯣ
ꯃꯥꯟꯕꯤꯅꯤꯀꯣ
ꯎꯝ
ꯐꯤ ꯐꯅꯦꯛꯁꯨ ꯁꯥꯢꯌꯦ ꯑꯗꯣ ꯍꯧꯖꯤꯛꯀꯥꯟ ꯃꯥꯗꯤ ꯁ꯭ꯀꯨꯜꯒ ꯀꯥꯒꯗꯕꯅꯤꯅ ꯃꯥꯗꯤ ꯌꯨꯝꯗ ꯂꯩꯔꯒ ꯐꯤꯒ ꯃꯔꯨꯞꯀꯤ ꯐꯤ ꯁꯥꯕꯅꯦ ꯃꯥꯁꯦ
ꯑꯣ ꯍꯩꯍꯥ ꯃꯣꯏ ꯍꯩꯕꯁꯤꯡꯅ ꯍꯩꯖꯔꯦ ꯍꯩꯇꯕ ꯑꯩꯈꯣꯏꯗ ꯑꯗꯨꯝ ꯂꯩꯔꯦ
ꯏꯃꯥꯟꯅꯕꯤ ꯑꯃꯅ ꯀꯣꯆꯤꯡꯁꯨ ꯂꯥꯎꯋꯦ ꯑꯗꯨꯒ ꯃꯥ ꯃꯃꯥꯁꯦ ꯐꯤ ꯁꯨꯝ ꯁꯥꯕ ꯌꯥꯏ ꯑꯗꯨꯗꯤ ꯈꯨꯟ ꯃꯅꯥꯗꯦ ꯑꯗꯨꯝ ꯀꯣꯂꯦꯖ ꯇꯝꯃꯤꯟꯅꯕ ꯗꯣ ꯑꯗꯨꯁꯨ ꯌꯥꯝ ꯇꯤꯟꯅꯕꯒꯤꯀꯣ ꯑ ꯃꯥꯒꯤ ꯃꯃꯥ ꯐꯤ ꯌꯥꯝ ꯁꯥꯥꯕ ꯀꯦꯇꯨꯝ ꯃꯥꯁꯨ ꯃꯇꯦꯡ ꯄꯥꯡꯕꯤꯔꯒ ꯑꯗꯨꯨꯝ ꯇꯧꯕꯅꯤ ꯀꯣꯆꯤꯡꯁꯨ ꯑꯃꯨꯛ ꯂꯧꯋꯦ ꯑꯗꯨꯒ ꯂꯤꯛꯀꯨꯝꯕ ꯀꯔꯤ ꯀꯔꯥ ꯁꯦꯝꯕ ꯍꯥꯏꯕꯅꯤ ꯃꯥꯁꯦ
ꯎꯝ
ꯑꯁ ꯑꯩꯈꯣꯏꯗꯤꯀꯣ ꯇꯝꯗꯕꯒꯤꯁꯨ ꯅꯠꯇꯦ ꯑꯗꯣ ꯑꯩꯗꯤ ꯈꯔ ꯑꯁꯤꯒꯨꯝꯕꯁꯦ ꯈꯔ ꯍꯩꯇꯕ ꯍꯥꯏꯕ ꯇꯥꯔꯦ
ꯍꯣꯢ
ꯑꯗꯨꯝ ꯈꯪꯗꯦ ꯑꯗꯨꯝ ꯑꯩꯅ ꯃꯤꯅ ꯐꯖ ꯃꯤꯅ ꯐꯖꯅ ꯁꯥꯕꯒꯨꯝꯕꯗꯤꯗ ꯑꯗꯨꯝ ꯂꯧꯅꯤꯡꯕ ꯑꯗꯣ ꯏꯁꯥ ꯏꯊꯟꯗꯇ ꯁꯥꯕ ꯇꯝꯁꯤ ꯍꯥꯏꯔꯒꯗꯤ ꯀꯣꯛꯁꯤ ꯊꯣꯛꯇꯕ ꯑꯗꯨꯃꯥꯏꯅ ꯇꯧꯋꯦ
ꯑꯗꯨꯅꯤ ꯃꯤꯒꯤ ꯇꯧꯕ ꯍꯥꯏꯗ꯭ꯔꯁꯨ ꯀꯔꯤ ꯍꯥꯏꯁꯤꯔ ꯑꯩꯈꯣꯏ ꯈꯛꯇ ꯈꯥꯡꯕ ꯑꯩꯈꯣꯏ ꯈꯛꯇ ꯑꯣꯏꯔ ꯑꯩꯈꯣꯏ ꯈꯛꯇꯒꯤ ꯑꯣꯏꯔꯁꯨ ꯀꯣ ꯇꯣ ꯈꯪꯕꯅꯗꯤ ꯐꯩ ꯍꯥꯏꯕꯗꯤ ꯅꯨꯄꯤꯗꯤ ꯄꯤꯒꯦ ꯑꯗꯨꯝ ꯂꯩꯑꯦꯕ ꯑꯗꯨꯗꯤ ꯄꯩꯁꯥ ꯂꯥꯛꯑꯦꯗꯤ ꯄꯥꯏ ꯄꯩꯁꯥ ꯂꯥꯛꯑꯦꯗꯤ ꯇꯦ ꯑꯁ ꯀꯤꯌꯦꯗ
ꯎꯝ ꯑꯗꯨꯕꯨ ꯑꯈꯣꯏꯁꯦ ꯂꯥꯏꯔꯤꯛ ꯍꯩꯕꯁꯨ ꯐꯩꯌꯦ ꯑꯗꯨ ꯑꯣꯏꯔꯁꯨ ꯅꯨꯄꯤ ꯑꯃ ꯑꯣꯏꯔꯒ ꯐꯤ ꯁꯥꯕ ꯈꯣꯠꯄ ꯍꯥꯏꯕꯗꯤꯀꯣ ꯍꯥꯏꯕꯗꯤ ꯃꯤꯑꯣꯏꯕꯁꯦ ꯑꯗꯨꯝ ꯍꯤꯡꯉꯒ ꯂꯩꯒꯅꯤꯗꯅ ꯑꯗꯨ ꯐꯤ ꯍꯥꯏꯁꯦ ꯑꯗꯨꯝ ꯁꯤꯖꯤꯟꯅꯔꯒ ꯂꯩꯒꯅꯤꯗꯅꯀꯣ ꯑꯗꯨꯒꯤꯗꯃꯛꯇꯣ ꯈꯔ ꯇꯝꯍꯧꯕꯅꯗꯤ ꯐꯗꯤ ꯐꯕ ꯃꯥꯜꯂꯦ ꯑꯩꯈꯣꯏꯒꯤꯁꯦ
ꯍꯣꯏ ꯆꯨꯝꯃꯦ ꯑꯩꯈꯣꯏꯒꯤ ꯃꯇꯥꯝꯅꯗꯤ ꯄꯩꯁꯥꯒ ꯂꯩꯥꯏꯔꯗꯤ ꯍꯤꯡꯕꯁꯦ ꯋꯥꯒꯅꯤ
ꯑꯁꯦꯡꯕ ꯑꯗꯨꯕꯨꯗꯤ